ꯇꯥꯕ꯭ꯔꯣ ꯎꯝ ꯈ ꯃꯣ ꯍꯂꯑꯕꯣ
ꯑꯣ
ꯀꯃꯥꯏꯅ ꯇꯧꯔꯒꯦ
ꯑꯩꯗ ꯏꯟꯇꯔꯚꯤꯌꯨꯒꯤ ꯆꯠꯂꯒ ꯅꯣꯛꯅꯤꯡꯕꯅꯦ ꯉꯁꯤꯁꯦ ꯂꯝꯕꯤ ꯈꯪꯗꯃ ꯃꯦꯞꯇ ꯌꯦꯡꯉꯒ ꯂꯝꯕꯤꯗꯣ ꯂꯥꯜꯂꯝꯕꯗꯒꯤ ꯑꯃꯨꯛ ꯆꯠꯊꯣꯛ ꯑꯃꯨꯛ ꯆꯠ ꯀꯣꯜ ꯇꯧꯔꯒ ꯂꯥꯛꯑꯦ ꯑꯗ ꯏꯟꯇꯔꯚ ꯇꯧꯔꯒ ꯑꯁ
ꯑꯃꯗꯨꯗꯤ ꯂꯩꯍꯧꯔꯕ ꯂꯩꯍꯧꯔꯕ ꯅꯊꯟꯗ ꯆꯠꯄ
ꯑꯊ ꯏꯊꯟꯗꯅꯦ ꯋꯥ ꯑꯅꯤ ꯆꯠꯂꯗꯤ ꯇꯣꯕꯔꯥ ꯌꯥꯝ
ꯅꯪꯒꯤ ꯏꯁꯥ ꯌꯥꯝ ꯂꯩꯁꯤꯗꯤ
ꯀꯥꯏꯗꯒꯤ ꯄꯤꯁꯥ ꯍ ꯅꯣꯛ ꯏꯅꯤꯡꯕꯅꯦ ꯉꯁꯤꯁꯦ ꯏꯟꯇꯔꯚꯤꯌꯨ ꯆꯠꯂꯒ ꯑꯩ ꯃꯣꯏꯒꯤꯗ ꯀꯩꯀꯩꯅꯣ ꯏꯪꯂꯤꯁꯀ ꯉꯥꯡꯅꯛꯇꯅꯀꯣ ꯇꯧꯏ ꯑꯗꯨ ꯁꯦꯂꯔꯤꯁꯦ ꯆꯥꯎꯗꯦꯕ ꯍꯥꯏꯕꯗꯤ ꯐꯦꯁꯕꯨꯛꯇ ꯊꯦꯡꯅꯕ ꯗꯤ ꯁꯚꯦꯟ ꯁꯤꯛꯁ ꯁꯚꯦꯟ ꯍꯥꯏꯕ ꯑꯗꯨꯝꯕ ꯑ ꯃꯐꯝ ꯌꯥꯎꯔꯒ ꯑꯩꯈꯣꯏꯒꯤ ꯁꯦꯂꯔꯤꯗꯤ ꯐꯥꯏꯚꯇꯒꯤ ꯁꯤꯛꯁ ꯈꯛꯇꯅꯤ ꯏꯁꯇꯥꯔꯇꯤꯡꯗ ꯑꯃꯨꯛ ꯍꯥꯏꯕꯀꯣ ꯑꯗꯨ ꯏꯟꯇꯔꯦꯁ ꯌꯥꯎꯗ꯭ꯔꯦ ꯑꯗꯨ
ꯑꯖꯤꯗꯤ ꯀꯃꯥꯏ ꯃꯣꯏꯁꯨ
ꯑꯗꯨꯅꯦ ꯑꯩꯅ ꯐꯦꯁꯕꯨꯛꯇ ꯎꯕꯗꯗꯤ ꯁꯤꯛꯁ ꯇꯨ ꯁꯚꯦꯟ ꯍꯥꯏꯅ ꯊꯥꯕꯤ ꯁꯚꯦꯟꯒ ꯑꯩꯠ ꯍꯥꯏꯅ ꯊꯥꯕꯤ ꯍꯥꯏꯔꯒ ꯐꯠꯇꯦ ꯑꯩꯈꯣꯏꯗꯤ ꯁꯤꯛꯁ ꯐꯥꯏꯚꯀꯤ ꯁꯤꯛꯁꯇꯒꯤ ꯍꯧꯕꯅꯦ ꯑꯣ ꯍꯥꯏ ꯍꯥꯏꯕ ꯑꯗꯨ ꯏꯟꯇ꯭ꯔꯦꯁ ꯌꯥꯎꯗꯦ ꯑꯗꯨꯒ ꯏꯟꯇꯔꯦꯁ ꯌꯥꯎꯔꯗꯤ ꯃꯣꯏꯗ ꯐꯣꯟ ꯅꯝꯕꯔꯗ ꯑꯃꯨꯛꯀ ꯄꯥꯎ ꯈꯣꯠꯅꯁꯤ ꯍꯥꯏꯕ ꯑꯗꯨꯗ ꯆꯠꯂꯦ ꯑꯃꯨꯛꯀ ꯁꯤꯁꯨ ꯗꯤꯌꯥꯗ ꯆꯪꯉꯦ ꯐꯣꯔꯦꯠ ꯌꯦꯡꯒꯦ ꯏꯄꯥꯒꯦ ꯍꯥꯏꯅ ꯌꯦꯡꯕ ꯑꯁ ꯐꯖ ꯍꯁꯕꯌ ꯌꯥꯎꯗꯦꯗ ꯄꯥꯂ ꯄꯥꯝꯕ ꯐꯣꯠꯇꯔꯁ
ꯐꯖꯗꯕꯅꯦ
ꯑꯗꯨ ꯑꯣꯏꯔꯁꯨ ꯂꯧꯈ꯭ꯔꯒꯦ ꯍꯥꯏꯅ ꯀꯣ ꯑꯥꯡ ꯐ ꯑꯃ ꯀꯂꯔ ꯇꯤꯁꯔꯠ ꯀꯣ ꯄꯇꯥꯟꯒꯤ ꯁꯤ ꯑꯣꯏꯌꯦ ꯑ ꯂꯔꯒ ꯄꯕꯤꯈ꯭ꯔ ꯄꯤꯕꯤꯈ꯭ꯔꯦ ꯁꯤ ꯒꯥꯔꯤꯨ
ꯑꯣ ꯂꯩꯔꯤ ꯍꯥꯏꯕ꯭ꯔꯣ
ꯑꯣ ꯍꯌꯦꯡ ꯆꯠꯅꯤ ꯍꯥꯏꯕ ꯍꯌꯦꯡ ꯌꯨꯝ ꯆꯅꯤ ꯍꯥꯏꯗꯨꯒꯤ ꯕꯖꯥꯔꯗꯅꯗꯤ ꯄꯥꯔꯀꯤꯟꯗ ꯑꯩ ꯍꯧꯖꯤꯛ ꯁꯥꯏꯟꯁ ꯇꯥꯔ ꯁ꯭ꯋꯥꯏꯗꯒꯤ ꯂꯝꯕꯤꯗꯣ ꯑꯣꯔꯦꯟꯖ ꯀꯣꯂꯖꯗꯒꯤ ꯂꯥꯛꯄꯅꯤ ꯃꯥ ꯇꯟꯗ
ꯎꯝ ꯊꯗ꯭ꯔꯣ
ꯁꯇꯦꯝꯕꯤ ꯄꯥꯏ ꯑ ꯅꯨꯡꯁꯥ ꯁꯥꯕꯗꯣ ꯌꯥꯔꯦ ꯉꯝꯗ꯭ꯔꯦ
ꯎꯝ ꯐꯩꯅꯦ ꯅꯪ ꯄꯤꯕ ꯐꯪꯉꯤꯗꯣ ꯐꯝ ꯂꯩꯗ
ꯅꯠꯇ꯭ꯔꯗꯤ ꯃꯤ ꯑꯇꯩ ꯂꯩꯇꯦꯕ ꯂꯥꯛꯄꯗꯣ ꯈꯪꯗꯕ ꯑꯗꯨꯒꯤ ꯑꯁ ꯐꯨꯔꯤꯠꯇꯨꯗꯤ ꯏꯄꯥꯅ ꯄꯥꯝꯅꯝꯔꯣꯏ ꯃꯥꯒꯤ ꯆꯣꯏꯁ ꯅꯠꯇꯦꯕ ꯀꯩ ꯍꯥꯏꯗꯣꯏꯔꯥ ꯕ꯭ꯂꯦꯛꯀ ꯋꯥꯏꯠ ꯈꯔ ꯆꯠꯄꯗꯣ ꯑꯣ ꯑꯩꯈꯣꯏꯅ ꯂꯩꯕꯤꯈꯔꯦ ꯐꯥꯗꯔꯁ ꯗꯦꯒꯤ ꯍꯥꯏꯅ ꯑꯇꯩ ꯂꯩꯇꯕ ꯀꯣ ꯍꯥꯏꯕꯗꯤ ꯐꯨꯔꯤꯠꯇꯣ ꯃꯥꯅ ꯄꯥꯝꯕ ꯆꯣꯏꯁꯁꯨ ꯌꯥꯎꯗꯕ ꯐꯤꯗꯣ ꯁꯥꯕꯒꯨꯝꯕꯀꯣ ꯊꯥꯔꯒ ꯀꯥꯂꯦꯟꯗ ꯍꯥꯞꯄ ꯅꯨꯡꯉꯥꯏꯗ ꯅꯨꯡꯉꯥꯏꯔꯣꯏꯕ
ꯃꯆꯨꯗꯣ ꯃꯉꯣꯟꯗ ꯂꯩꯔꯦ ꯍꯥꯏꯌꯦꯕꯀꯣ ꯑꯩꯁꯨꯦ ꯈꯪꯗꯦꯕ ꯑꯗꯣ ꯑꯃꯨꯛ ꯆꯦꯟꯖ ꯇꯧꯁꯦꯔꯥ ꯈꯜꯂꯒ ꯐꯨꯔꯤꯠꯇꯨꯗꯤꯤ ꯊꯨꯞꯄꯗꯣ ꯐꯖꯗꯦ ꯍꯥꯏꯅꯅꯦ ꯃꯣꯏ ꯂꯧꯗꯕ ꯋꯥꯅꯤꯗ ꯑꯗꯨ ꯍꯣꯏ ꯌꯥꯔꯦ ꯑꯗꯨꯗꯤ ꯀꯥꯏꯗꯦꯗꯅ ꯑꯗꯨꯝ ꯂꯧꯔꯦ ꯑꯗꯨ ꯐꯨꯔꯤꯠꯇꯣ ꯀꯌꯥꯅꯣꯃꯣ ꯐꯣꯔ ꯐꯤꯐꯇꯤ ꯑꯣꯏꯔꯝꯒꯗꯧ ꯃꯥꯜꯂꯦ
ꯑꯣ ꯌꯥꯏꯗ ꯅꯨꯄꯥꯁꯤꯡꯒꯤꯗꯤ ꯄꯣꯠꯆ ꯆꯩ ꯇꯥꯡꯉꯦꯕ ꯖꯨꯗꯤꯌꯣꯗꯁꯨ ꯑꯣꯏꯔꯁꯨꯀꯣ ꯖꯨꯗꯤꯌꯣ ꯍꯥꯏꯔꯁꯨ
ꯖꯨꯗꯤꯑꯣꯣꯒꯤꯗꯤ ꯐꯤ ꯐꯠꯇꯕꯅꯤꯗ ꯑꯃꯔꯣꯝꯗ ꯍꯥꯏꯔꯗꯤ ꯍꯣꯡꯉꯦ ꯍꯥꯏꯔꯁꯨꯀꯣ ꯀꯨ ꯄꯤꯗꯣ ꯑꯩꯈꯣꯏꯁꯨ ꯅꯍꯥꯟ ꯌꯦꯡꯉꯤꯅꯤꯅꯦꯅꯦ ꯐꯥꯗꯔꯁ ꯗꯦꯒꯤꯅ ꯐꯥꯏꯚ ꯍꯟꯗ꯭ꯔꯦꯠ ꯀꯨꯝꯕꯜ ꯉꯇ
ꯐꯥꯏ ꯍꯟꯗ꯭ꯔꯦꯗꯒꯤ ꯇꯥꯗꯦꯕ ꯍ ꯑꯗꯨꯗꯤ ꯑꯗꯨ ꯑꯣꯏꯔꯁꯨ ꯂꯧꯕꯤꯈ꯭ꯔꯦ ꯑꯇꯩ ꯗꯨꯀꯥꯟ ꯑꯃꯨꯛ ꯆꯠꯅꯤꯡꯉꯥꯏ ꯍꯥꯥ
ꯌꯦꯡꯉꯦꯕ ꯆꯪꯉꯒ ꯑꯗꯨ ꯐꯤ ꯐꯠꯇꯕꯒꯤ ꯇꯥꯏꯞꯇ ꯇꯧꯕꯒꯤ
ꯅꯍꯥꯟ ꯅꯣ ꯏ ꯄꯥꯗꯣ ꯄꯁꯇꯔꯒꯝꯕꯥꯅꯤꯨꯖꯤꯑꯣꯗ ꯆꯉꯨ ꯃꯥ ꯑꯗꯨꯒꯤ ꯖꯨꯗꯤꯑꯣꯗꯨꯗꯤ ꯐ ꯐꯖꯕ ꯌꯥꯎꯋꯦ ꯍꯥꯏꯕ ꯃꯥꯂꯦ ꯅꯝꯕꯤꯤꯗ ꯑꯗꯨ ꯑꯗꯨ ꯋꯥꯔꯤꯔꯗꯤ ꯃꯥꯗꯤ ꯗꯤꯑꯣꯗꯣ ꯏꯁꯇꯨꯗꯤꯑꯣꯒꯤ ꯄꯣꯠ ꯐꯖꯩ ꯐꯖꯕ ꯌꯥꯎꯋꯦ ꯍꯥꯏꯔꯗꯤ ꯌꯦꯡ ꯁꯤ ꯍꯥꯏꯅ ꯂꯅꯤꯁꯨ ꯆꯪꯉꯦ ꯑꯗꯨꯒꯤꯅꯦ ꯑꯇꯩ ꯃꯐꯝꯗ ꯒꯥꯂꯤ ꯁ꯭ꯋꯥꯏꯗ ꯆꯠꯁꯤꯔꯒ ꯑꯃꯨꯛ ꯈꯟꯕ ꯑꯗꯨꯒ ꯑꯁ ꯅꯨꯡꯁꯥ ꯁꯥꯕꯒ ꯇꯟꯥꯟꯕꯒ ꯂꯧꯈꯔꯁꯤ ꯍꯥꯏ ꯂꯧꯈꯔꯦ
ꯐꯔꯦꯗ ꯀꯥꯏꯗꯦ ꯂꯤꯠꯄꯗꯨꯗꯤ ꯌꯥꯔꯗꯤ ꯌꯥꯔ
ꯌꯝ ꯌꯎꯗꯤ ꯌꯥꯔꯦ ꯑꯗꯨꯣ ꯐ ꯄꯨꯔꯤꯇ
ꯎꯝ ꯌꯥꯎꯔꯅꯤ ꯌꯥꯎꯔꯅꯤ
ꯑꯗꯨꯒ ꯑꯩ ꯃꯟꯗꯦꯗꯁꯨ ꯑꯃꯨꯛ ꯏꯟꯇꯔꯚꯤꯌꯨ ꯌꯥꯎꯋꯦ ꯑꯩ ꯂꯩꯌꯦꯕ ꯑꯃꯨꯛ ꯆꯠꯇꯅꯦ ꯁꯅꯤꯁꯒꯦꯗꯨꯒ
ꯏꯟꯇꯔꯚꯤꯌꯨ ꯂꯧꯕꯒꯤ ꯃꯑꯣꯡꯗꯣ ꯌꯥꯝ ꯈꯪꯂꯝꯕꯅꯤꯅꯦ ꯑꯩꯈꯣꯏꯗꯤ ꯄꯥꯛ ꯂꯧꯗꯦꯗ ꯑꯗꯨꯕꯇ ꯆꯠꯇꯦ
ꯑ ꯑꯗꯨꯗꯤ ꯄꯨꯔꯥ ꯕꯥꯏꯍꯥꯛ ꯑꯦꯛꯁꯄꯤꯔꯤꯌꯦꯟꯁꯅꯦ ꯑꯩꯒꯤꯗꯤ ꯀꯤꯕ ꯀꯩ ꯅꯔꯚꯁ ꯆꯠꯄ ꯑꯥ ꯂꯩꯇ꯭ꯔꯦꯕ ꯑꯗꯨꯝ ꯑꯦꯛꯁꯄꯤꯔꯤꯌꯦꯟꯁꯀꯤꯗ ꯆꯠꯄꯅꯤꯗ ꯏꯟꯇꯔꯚꯤꯌꯨꯗ
ꯑꯗꯨꯅ
ꯁꯣꯏꯕꯝ ꯂꯩꯀꯥꯏ ꯍꯥꯏꯅꯦ ꯀꯥꯏꯗꯔꯣ ꯑꯩꯗꯤ ꯈꯪꯗꯦ ꯁꯣꯏꯕꯝ ꯂꯩꯀꯥꯏꯁꯦ ꯎꯝ ꯑꯁꯤ ꯖꯤꯅꯤꯝꯁ ꯃꯅꯥꯛꯇ ꯑꯣꯏꯒꯗ꯭ꯔꯥ ꯈꯪꯗꯦ
ꯅꯤ ꯃꯅꯥꯇ ꯃꯤꯝꯁ
ꯄꯣꯔꯣꯝꯄꯥꯜꯗꯗꯤ ꯑꯣꯏꯒꯗꯕ ꯃꯥꯜꯂꯦ ꯃꯐꯝ ꯈꯪꯗꯦ ꯍꯁꯦ ꯃꯦꯞꯇ ꯌꯦꯡꯉ ꯆꯠꯇꯣꯏꯅꯦ ꯁꯦꯂꯔꯤꯗꯣ ꯑꯦꯠꯒꯨꯝꯕ ꯌꯧꯔꯦ ꯑꯗꯨꯗꯤ ꯑꯩ ꯇꯧꯔꯨꯗꯣꯏꯅꯦ
ꯀꯥꯏ ꯂꯤꯗ ꯍꯧꯖꯤꯛꯤꯗꯤ ꯀꯩꯩꯅꯅꯦ ꯐꯦꯁꯕꯨꯛꯇꯒ ꯊꯥꯒꯠꯄꯒ ꯃꯥꯟꯅꯗꯣꯏꯁꯤꯅ
ꯑꯗꯨꯒꯤꯅꯦ ꯃꯣꯏ ꯍꯥꯏꯕꯒ ꯐꯦꯁꯕꯨꯛꯇ ꯊꯥꯒꯠꯄꯗꯨꯒ
ꯂꯩꯕꯨꯗꯤ ꯂꯩꯔꯝꯒꯅꯦꯕ ꯊꯕꯛ ꯌꯥꯒ
ꯑꯗꯨꯅꯦ ꯂꯩꯗꯤ ꯂꯥꯛꯏꯕꯅꯦ ꯊꯕꯛꯁꯦ ꯁꯦꯂꯔꯤꯒꯤ ꯃꯇꯥꯡ ꯈꯛꯇꯅꯦ
ꯍꯜꯂꯔꯤ ꯌꯥꯝ
ꯊꯦꯃꯅꯕꯤꯕꯦ ꯑꯩꯅ ꯌꯥꯎꯕ ꯈꯨꯗꯤꯡꯃꯛ ꯁꯦꯂꯔꯤ ꯌꯥꯝꯗ꯭ꯔꯁꯨ ꯑꯗꯨꯝ ꯏꯟꯇꯔꯚ꯭ꯌꯨꯗꯣ ꯁꯦ ꯍꯥꯏꯔꯒ ꯃꯥꯗꯣ ꯑꯁ ꯌꯥꯗꯦꯅꯦ
ꯁꯤꯗꯤ ꯍꯥꯏ ꯑꯗꯨꯝ ꯂꯩꯑꯦ ꯀꯃꯥꯏꯅ ꯇꯧꯗꯣꯏꯕ ꯃꯥ
ꯍꯥꯃꯨꯡꯗ ꯐꯥꯕꯒ ꯍꯤꯞꯂꯒ ꯀꯣ ꯇꯧꯔꯒ ꯂꯩꯕꯗꯨꯅ ꯑꯗꯨꯝ ꯃꯥꯒꯤ ꯍꯣꯕꯤ ꯑꯣꯏꯔꯒ ꯂꯩꯔꯦꯅꯦ ꯑꯩꯗꯤ ꯑꯩꯗꯤ ꯑꯩꯗꯤ ꯑꯗꯨꯃꯥꯏꯅ ꯍꯥꯏ ꯑꯁ ꯑꯩꯗꯤ ꯔꯨꯝꯗ ꯂꯩꯃꯟꯕꯒꯤ ꯑꯩꯗꯤ ꯕꯣꯔꯤꯡ ꯆꯨꯈ꯭ꯔꯦ ꯂꯩꯕ ꯅꯨꯡꯉꯥꯏꯇꯦ ꯅꯪꯗꯤ ꯅꯨꯡꯉꯥꯏꯕ꯭ꯔꯥ ꯍꯥꯏꯒ ꯅꯨꯡꯉꯥꯏꯔꯦ ꯍꯥꯏ
ꯎꯝ
ꯑꯗꯨꯅꯦ ꯍꯥꯏꯗꯤ ꯁꯨꯃꯥꯏꯅ ꯂꯩꯕꯁꯨ ꯁꯔꯨꯛꯄꯨꯗꯤ ꯀꯩ ꯀꯩꯅꯣ ꯊꯤꯔ ꯆꯠꯂ ꯌꯥꯗ꯭ꯔꯕ
ꯑꯩꯅ ꯐꯦꯁꯕꯨꯛꯇ ꯑꯗꯨꯃꯥꯏꯅ ꯎꯑꯦ ꯅꯪꯁꯨ ꯑꯦꯄ꯭ꯂꯥꯏ ꯇꯧꯑꯣ ꯍꯥꯏꯔꯗꯤꯀꯣ ꯃꯥꯗꯣ ꯀꯩꯁꯨ ꯈꯨꯝꯂꯛꯑꯔꯣꯏ ꯁꯨꯝ ꯇꯨꯃꯤꯟꯅꯂꯛꯏꯗꯣꯏꯅꯦ ꯑꯗꯨ ꯃꯥ ꯆꯕ꯭ꯔꯥ ꯍꯥꯏꯔꯒ ꯁꯤꯗꯦ ꯑꯗꯨꯝ ꯍꯥꯏꯔꯒ ꯂꯩꯇ꯭ꯔꯕ
ꯎꯝ
ꯑꯩꯅ ꯍꯥꯏꯅꯤꯡꯗꯕ ꯃꯥꯜꯂꯦ ꯊꯤꯔꯣꯅꯦ ꯑꯗꯨꯗ ꯍꯥꯏꯔꯒ ꯑꯩꯅ ꯏꯁꯀ꯭ꯔꯤꯟ ꯁꯣꯠ ꯊꯥꯔꯒ ꯁꯤꯗ ꯑꯦꯄ꯭ꯂꯥꯏ ꯇꯧꯅꯦ ꯍꯥꯏꯅ ꯑꯗꯨꯝ ꯊꯥꯕꯅꯦ ꯉꯔꯥꯡꯁꯨ ꯑꯩ ꯏꯟꯇꯔꯚꯤꯌꯨ ꯃꯥꯕꯨ ꯆꯠꯍꯟꯒꯦ ꯇꯧꯕꯅꯦꯕ ꯑꯅꯤꯗꯤ ꯂꯩꯕꯅꯤꯕ
ꯎꯝ
ꯄꯤꯡ ꯑꯁꯤꯦ ꯔꯤꯝꯁ ꯔꯣ ꯃꯅꯥꯛꯇ ꯃꯟꯅꯦ ꯑꯗꯨꯒ ꯍꯣꯇꯦꯜ ꯑꯣꯛꯇꯣꯄꯤꯌꯥ ꯍꯥꯏꯌꯦ ꯑꯣꯛꯇꯣꯕꯤꯌꯥ ꯀꯣ ꯑꯁꯤ ꯈꯨꯌꯥꯊꯣꯡꯗ ꯊꯕꯛ ꯑꯅꯤꯕꯨꯗꯤ ꯑꯩꯅ ꯃꯉꯣꯟꯗ ꯑꯦꯄ꯭ꯂꯥꯏ ꯇꯧꯔꯣ ꯑꯗꯨꯗ ꯆꯠꯂꯣ ꯍꯥꯏꯔꯒ ꯃꯣꯏ ꯀꯣꯜ ꯇꯧꯔꯛꯇꯦ ꯍꯥꯏꯕꯒꯨꯝꯕ ꯃꯥ ꯇꯟꯕꯒꯤ ꯑꯣꯏꯔꯎꯅꯦ
ꯎꯝ
ꯑꯩꯅ ꯑꯃꯨꯛ ꯍꯥꯡꯕ ꯀꯥꯟꯗꯩ ꯅꯪ ꯀꯥꯎꯗ ꯇꯧꯗꯕ꯭ꯔꯥ ꯃꯣꯏ ꯀꯩ ꯍꯥꯏꯒꯦ ꯍꯥꯏꯔꯛꯇꯦ ꯑꯗꯨꯝ ꯍꯥꯏꯔꯒꯅꯦ ꯑꯩꯅ ꯀꯣꯜ ꯇꯧꯔꯨ ꯁꯤꯂꯨ ꯅꯥꯗ ꯍꯥꯏꯔꯒ ꯀꯁꯨ ꯈꯨꯝꯂꯒꯦ ꯈꯪꯗꯦꯅꯦ ꯇꯧꯗꯦ ꯇꯧꯔꯝꯃꯣꯏ ꯌꯥꯏꯗꯣ ꯍꯪꯕ꯭ꯔꯥ ꯍꯪꯗꯕ꯭ꯔꯥꯁꯨ ꯈꯪꯗꯦ ꯈꯪꯗꯣꯏꯁꯨ
ꯑꯩꯈꯣꯏꯗꯤ ꯉꯝꯃꯣꯏꯗ ꯃꯣꯏꯗ ꯂꯥꯛꯑꯒ ꯑꯃꯨꯛ ꯂꯩꯕꯅꯦ ꯅꯠꯇ꯭ꯔꯣ ꯑꯩꯈꯣꯏꯗꯤ ꯑꯩꯈꯣꯏꯗ ꯂꯩꯔꯗꯤ ꯑꯃꯨꯛ ꯑꯗꯨꯃꯥꯏꯅ ꯐ꯭ꯔꯤ ꯂꯩꯔꯗꯤ ꯇꯜꯂꯝꯅꯦꯕ ꯇꯂꯀꯅꯤꯕ ꯍꯥꯏꯒꯗ꯭ꯔꯥ
ꯎꯝ ꯃꯥꯗꯤꯦ ꯀꯩꯁꯨ ꯈꯟꯗꯕ ꯃꯥꯜꯂꯦ ꯃꯥꯒꯤ ꯈꯜꯂꯒ ꯑꯩꯗꯤ ꯋꯥꯕ ꯑꯩꯒꯤꯁꯨ ꯂꯩꯇꯦ ꯂꯩꯇ꯭ꯔꯁꯨ ꯑꯗꯨ ꯃꯥꯗꯤ ꯄꯨꯔꯥ ꯐ꯭ꯔꯤꯗ ꯀꯩ ꯍꯥꯏꯗꯦꯔꯥ ꯃꯊꯥ ꯁꯥꯗꯦꯕ ꯃꯥꯁꯦ ꯑꯩꯅ ꯁꯥꯕꯗꯣ ꯁꯥꯕꯗꯣ ꯉꯝꯗ꯭ꯔꯦꯗꯤ
ꯎꯝ
ꯃꯥꯒꯤꯗꯗꯥꯗꯤ ꯑꯃꯨꯛ ꯉꯁꯥꯏ ꯆꯠꯁꯤꯔꯣ ꯍꯥꯏꯅ ꯈꯟꯅꯒ ꯂꯩꯕ ꯃꯥꯜꯂꯦ
ꯎꯝ ꯍꯥꯏꯦꯅ
ꯅꯪꯉꯣꯟꯗ ꯆꯠꯁꯤ ꯍꯥꯏꯕ꯭ꯔꯣ
ꯆꯠꯁꯤ ꯆꯠꯁꯤ ꯀꯩꯀꯥꯗꯤ ꯍꯥꯏꯌꯦꯕꯀ ꯑꯩꯅ ꯆꯠꯅꯤꯡꯗꯤ ꯆꯠꯂꯣ ꯅꯪ ꯍꯥꯏꯕ ꯑꯩ ꯄꯥꯔꯃꯤꯁꯟꯗꯤ ꯂꯧꯈꯤꯒꯦ ꯑꯁꯤꯗ ꯊꯕꯛ ꯇꯧ ꯐꯝ ꯈꯪꯗꯦꯌꯦ ꯃꯥꯅ
ꯑꯗꯨꯅꯦ ꯂꯩꯗꯤ ꯂꯩꯕꯅꯦ ꯃꯥꯗꯣ ꯈꯪꯗꯦ
ꯃꯥꯁꯨ ꯁꯤꯜꯂꯔꯤ ꯅꯍꯥꯟꯗꯩ ꯑꯗꯨꯝ ꯑꯁꯥꯗꯗꯤ ꯌꯥꯝ ꯌꯥꯝ ꯆꯥꯔꯒ
ꯎꯝ ꯑꯗꯨꯗꯁꯨ ꯇꯥꯟ ꯃꯅꯤ ꯑꯗ ꯋꯥ ꯏ ꯐꯥꯎꯒꯗꯦ ꯈꯔ ꯑꯦꯗꯖꯁ ꯇꯧꯕꯇꯥꯥꯔꯦ
ꯎꯝ ꯑꯗꯨ ꯅꯍꯥꯟ ꯆꯠꯅꯤꯡꯉꯦ ꯍꯥꯏꯕꯅꯤ ꯆꯠꯂꯣ ꯍꯥꯏꯕꯅꯤ ꯑꯩꯅ
ꯍꯥꯏꯗꯤ ꯍꯥꯏꯌꯦꯦ ꯍꯣꯏ ꯉꯔꯥꯡ ꯅꯨꯡꯗꯥꯡꯗ ꯗ꯭ꯔꯦꯟ ꯊꯤꯕꯤꯌꯣ ꯑꯃꯨꯛ ꯍꯥꯏꯕꯤꯈ꯭ꯔꯕꯅꯦ ꯑꯃꯨꯛ ꯆꯠꯁꯤꯔꯥ ꯍꯥꯏꯅꯗꯤ ꯍꯥꯏꯌꯦ
ꯑꯗꯨ ꯃꯅꯥꯎꯅꯨꯄꯤꯁꯨ ꯆꯠꯅꯤꯡꯉꯤ ꯍꯥꯏꯕ꯭ꯔꯣ
ꯍꯥꯏꯔꯛꯇꯦ ꯑꯁ ꯃꯥꯗꯤꯩ ꯀꯩꯁꯨ ꯍꯥꯏꯔꯛꯇꯦ ꯌꯨꯝ ꯆꯠꯁꯤꯔꯥ ꯑꯃꯨꯛ ꯍꯥꯏꯌꯦ ꯑꯗꯨꯒ ꯑ ꯈꯪꯉꯦ ꯍꯥꯏ ꯑꯩ ꯐꯖꯅꯁꯨ ꯍꯥꯏꯕꯤꯗ꯭ꯔꯦ
ꯆꯠꯅꯤꯡꯉ ꯑꯗꯨꯗꯤ ꯆꯠꯈ꯭ꯔꯣ ꯅ ꯌꯨꯝꯗꯣ
ꯌꯨꯨꯝ ꯆ ꯆꯥꯂꯁꯨ ꯌꯨꯨꯝ ꯆꯥꯂꯁꯨ ꯃꯥ ꯀꯩꯁꯨ ꯇꯧꯔꯣꯏ ꯐꯤ ꯁꯥꯕꯁꯨ ꯍꯩꯇꯦ ꯐꯤ ꯍꯥꯏꯕꯗꯤ ꯐꯤ ꯁꯥꯅꯤꯡꯉꯥꯏ ꯑꯣꯗꯔꯒꯨꯝꯕꯁꯨ ꯂꯧꯕ ꯃꯥꯗꯣ ꯄꯥꯛ ꯇꯧꯗꯦꯅ
ꯑꯗꯣ ꯃꯆꯦꯒ ꯑꯃꯨꯛ ꯇꯧꯃꯤꯟꯅꯅꯕꯗꯤ ꯅꯍꯥꯟ ꯀꯈꯤꯇꯪꯒꯤ
ꯑꯗꯣ ꯅꯨꯡꯇꯤ ꯊꯥ ꯈꯨꯗꯤꯡꯒꯤ ꯑꯃꯨꯛ ꯇꯦꯟꯗꯔ ꯄꯤ ꯑꯗꯣ ꯍꯦ
ꯍꯧꯖꯤꯅꯦ ꯇꯦꯟꯗꯔꯁꯨ ꯂꯩ ꯍꯥꯏꯔꯗꯤ ꯃꯥꯁꯨ ꯍꯧꯖꯤꯛ ꯑꯗꯨꯝ ꯇꯨꯃꯤꯟ ꯂꯩꯌ ꯀꯔꯤꯅꯣꯕ
ꯎꯝ ꯑꯗꯨꯒꯤ ꯍꯌꯦꯡꯒꯤ ꯃꯇꯤꯟꯗꯔꯗꯣ ꯄꯩꯁꯥ ꯀꯥꯏꯗ ꯂꯧꯥꯎꯗꯣꯏꯅꯣꯃ ꯍꯥꯏꯔꯒ ꯂꯩꯔꯦ ꯚꯔꯥꯁꯨ ꯊꯤꯅꯤꯉꯥꯏ ꯃꯇꯝ ꯌꯧꯔꯦ
ꯍꯌꯦꯡꯔꯣꯑꯣ ꯊꯦꯟꯗꯔꯒꯤꯗꯣ ꯍꯌꯦꯡ ꯑꯣꯏꯔꯕ
ꯁꯥꯕꯣ ꯁꯥꯣ ꯑꯃꯨꯛꯀ ꯇꯣ ꯇꯧꯔꯛꯑꯣꯅꯦ ꯉꯈꯣ ꯒꯥꯔꯤ ꯌꯥꯝꯃꯟꯕꯒꯦ ꯀꯣ
ꯎꯝ
ꯃ